ꯇꯥꯏ ꯑꯣ ꯀꯩꯗꯧꯔꯤꯅꯣ
ꯑꯩꯗꯣ ꯍꯧꯖꯤꯛ ꯏꯃꯥꯈꯣꯏꯒ ꯆꯥ ꯊꯛꯄ ꯂꯣꯏꯔꯒ ꯃꯣꯏꯗꯤ ꯂꯧ ꯀꯨꯝꯈ꯭ꯔꯦ ꯑꯩ ꯐꯣꯝꯃꯔꯒ ꯂꯩꯌꯦ ꯑꯇꯣꯝꯗ ꯅꯪꯗꯤ ꯍꯣꯏ ꯑꯩꯈꯣꯏ ꯌꯨꯝ ꯃꯈꯥꯃꯛꯇ ꯂꯩꯌꯦ ꯑꯗꯨꯒꯤ
ꯑꯣ ꯑꯣ ꯅꯨꯉꯥꯏꯌꯦꯗꯅ ꯑꯗꯨꯗꯤ ꯑꯩꯅ ꯍꯧꯖꯤꯛꯁꯦ ꯑꯗꯨꯝ ꯐꯝꯃꯨꯡꯗ ꯂꯩꯔꯦ ꯃꯥꯏ ꯃꯨꯠꯄꯒꯤ ꯌꯥꯝ ꯁꯥꯏ ꯍꯧꯖꯤꯛ
ꯑꯣ ꯑꯩꯈꯣꯏꯗꯗꯤ ꯃꯩ ꯂꯥꯛꯂꯒ ꯂꯩꯌꯦ
ꯎꯝ ꯁꯤꯗꯗꯤ ꯃꯥꯏ ꯃꯨꯠꯂꯤ ꯀꯔꯤꯒꯤꯔ ꯈꯪꯗꯦ
ꯉꯔꯥꯡꯒꯤ ꯐꯨꯠꯕꯣꯜꯗꯣ ꯀꯞꯄꯅ ꯂꯣꯏꯒꯦ ꯗꯧꯔꯦ
ꯑ ꯑꯩꯁꯨꯅꯦ ꯀꯥꯞꯅꯤꯡꯕ ꯐꯥꯎꯋꯦ ꯌꯥꯝ ꯅꯨꯡꯁꯤꯌꯦꯀꯣ
ꯍꯣꯏ ꯃꯣꯏꯗꯣ ꯀꯣꯠꯁꯁꯨ ꯀꯞꯄꯦꯀꯣ
ꯎ ꯀꯥꯞꯄꯦ ꯑꯗꯨꯒ ꯃꯣꯏꯒꯤ ꯁꯥꯟꯅꯕ ꯑꯃꯁꯨ ꯆꯠ ꯀꯥꯞꯄꯦ
ꯎꯝ
ꯌꯦꯡꯕꯗꯅ ꯌꯥꯝ ꯅꯨꯡꯁꯤꯌꯦꯕꯀꯣ ꯑꯗꯨꯒꯅꯤ ꯑꯗꯨꯁꯨ ꯗꯥꯎꯅ ꯌꯥꯗꯕ ꯈꯪꯗꯦ ꯅꯦ
ꯑꯗꯨꯅꯦ ꯒꯦꯝꯗꯤ ꯑꯅꯤ ꯁꯥꯟꯅꯕꯗ ꯑꯃꯗꯤ ꯑꯗꯨꯝ ꯂꯨꯖ ꯇꯧꯕ ꯇꯥꯕ
ꯍꯣꯏ ꯌꯥꯝ ꯅꯨꯡꯁꯤꯌꯦ ꯑꯗꯣ ꯑꯌꯨꯛꯒꯤꯁꯨ ꯌꯦꯡꯕ꯭ꯔꯥ ꯅꯪ
ꯌꯦꯡꯗ꯭ꯔꯦ ꯉꯁꯤꯗꯤ ꯑꯩ ꯌꯥꯝ ꯌꯥꯍꯧ ꯊꯦꯡꯉꯦ ꯄꯨꯡ ꯅꯥꯏꯟꯗ ꯍꯧꯒꯠꯂꯦ
ꯑ ꯅꯨꯡꯉꯥꯏꯌꯦꯅ ꯃꯤꯗꯤ ꯑꯌꯨꯛꯀꯤꯁꯨ ꯌꯦꯡꯕ ꯑꯁ ꯌꯥꯝ ꯌꯥꯝ ꯅꯨꯡꯉꯥꯏꯌꯦ ꯑꯩꯗꯤ ꯎꯝ ꯐꯥꯔꯁ ꯍꯥꯞ ꯂꯣꯏꯔꯀꯥꯟꯗ ꯌꯦꯡꯕꯒꯤꯀꯣ ꯑꯗꯨꯁꯨ ꯌꯥꯝ ꯑꯗꯨꯝ ꯐꯖꯩ ꯅꯨꯡꯉꯥꯏꯌꯦ ꯃꯣꯏꯁꯦ ꯌꯥꯝ ꯋꯥꯔꯒꯁꯨꯅꯔꯦ ꯃꯣꯏ ꯑꯅꯤꯁꯦ
ꯎꯝ
ꯑꯅꯤꯁꯤ ꯌꯥꯝ ꯀꯥꯟꯕꯒꯤꯀꯣ ꯑꯃꯁꯨ ꯑꯃꯁꯨ ꯑꯗꯨꯒ ꯑꯃꯨꯛ ꯃꯣꯔꯣꯀꯧ ꯉꯥꯝꯈ
ꯚꯥꯏ ꯅꯪꯗꯤ ꯐꯣꯟꯗ ꯌꯦꯡꯕ꯭ꯔꯣ ꯇꯤꯚꯤꯗ ꯌꯦꯡꯕ꯭ꯔꯣ
ꯑꯦ ꯑꯩꯄꯦꯠꯗ ꯌꯦꯡꯉꯤ ꯃꯦ
ꯑꯦ ꯌꯥꯏ ꯑꯗꯨꯗꯤꯀꯣ ꯐꯣꯟꯗꯤ ꯄꯤꯛꯄꯒꯤꯒ꯭ꯌꯥ ꯃꯦꯝꯃꯟ ꯇꯥꯟꯗꯦ
ꯇꯗꯦꯅꯦ ꯑꯩꯗꯤ ꯑꯥꯏꯄꯦꯠꯇ ꯌꯦꯡꯉꯤ
ꯎꯝ
ꯅꯣꯏꯗꯤꯗꯤ ꯇꯤꯚꯤꯗ ꯌꯦꯡꯉꯝꯒꯅꯤ
ꯍꯣꯏ ꯇꯤꯚꯤꯗ ꯌꯦꯡꯉꯦ
ꯎꯝ ꯇꯤꯚꯤꯗ ꯑꯗꯨꯣ ꯃꯤ ꯃꯌꯥꯝ ꯌꯦꯡꯉꯒꯀꯣ
ꯎꯝ
ꯂꯥꯎꯔꯒ ꯂꯥꯏꯕꯗ ꯅꯨꯡꯉꯥꯏꯌꯦ
ꯑꯩꯗꯤ ꯉꯔꯥꯡ ꯅꯦꯝꯃꯥꯔꯒ ꯁꯅꯥꯒꯦꯔ ꯈꯟꯕꯅꯦꯕ
ꯎꯝ ꯑꯩꯁꯨ ꯅꯅꯤ ꯅꯦꯃꯔꯗꯤ ꯆꯪꯍꯟꯒꯗ꯭ꯔꯅ ꯄ꯭ꯔꯁꯥꯞ ꯂꯣꯏꯔꯀꯥꯟꯗꯁꯨ ꯀꯣ ꯑꯗꯨꯒ ꯆꯪꯍꯟꯗꯦ ꯃꯣꯏꯁꯦ
ꯍꯣ ꯁꯕꯇꯤ ꯇ꯭ꯌꯨꯠꯇꯅꯦ
ꯑꯗꯨ ꯋꯤꯟ ꯌꯥꯝ ꯅꯨꯡꯁꯤꯌꯦ ꯑꯗꯨꯁꯨ ꯉꯁꯤꯁꯨ ꯌꯦꯡꯗꯣꯏ ꯑꯩꯗꯤ
ꯉꯁꯤ ꯀꯅꯥ ꯊꯣꯛꯀꯦ
ꯄꯨꯡ ꯑꯅꯤꯗꯨꯁꯨ ꯁ꯭ꯋꯤꯗꯦꯟꯒ ꯐ꯭ꯔꯥꯟꯁꯀ ꯀꯣ ꯃꯣꯏ ꯑꯅꯤꯁꯨ ꯁꯟꯅꯅꯦ ꯑꯗꯨꯒ ꯄꯨꯡ ꯎꯝ ꯑ ꯄꯨꯡ ꯇꯨ ꯑꯦ ꯑꯦꯝꯗ ꯑꯅꯤ ꯀꯣ ꯑꯗꯨ ꯒ ꯑ ꯇꯔꯥ ꯃꯈꯥꯏ ꯑꯗꯨꯗ ꯅꯣꯔꯋꯦꯒ ꯀꯔꯤꯔꯥ ꯑꯗꯨ ꯑꯗꯨ ꯃꯤꯡꯗꯣ ꯀꯥꯎꯈ꯭ꯔ ꯑꯗꯨꯁꯨ ꯁꯅꯥꯅꯤ ꯍꯥꯜꯂꯟꯗꯣ ꯅꯨꯁꯤ ꯁꯅꯥꯅꯤ ꯌꯦꯡꯉꯣ ꯍꯂꯥꯟꯁꯨ ꯁꯅꯥꯅꯤ ꯑ ꯇꯔꯥ ꯃꯈꯥꯏꯗꯔ ꯈꯪꯗꯦ ꯇꯔꯥ ꯃꯈꯥꯏ ꯑꯣꯏꯔꯝꯒꯅꯤ ꯁꯅꯥꯒꯅꯤ ꯌꯦꯡꯉꯣ ꯑꯗꯨ ꯑꯁ ꯌꯦꯡꯕ ꯅꯨꯡꯉꯥꯏꯅꯤ ꯉꯁꯤꯁꯨ
ꯚꯣꯏ ꯅꯪꯗꯤ ꯄꯨꯡ ꯑꯅꯤꯗꯁꯨ ꯌꯦꯡꯒꯅꯦꯕ ꯅꯨꯄꯥ ꯃꯥꯜꯂꯛ
ꯌꯦꯡꯒꯅꯤ ꯑꯩ ꯑꯩ ꯑꯗꯨꯒꯤꯅꯦ ꯑꯩꯁꯦ ꯅꯨꯄꯤ ꯃꯥꯟꯗꯦ ꯍꯧꯖꯤꯛꯀꯥꯟꯁꯦ ꯅꯨꯄꯥꯒ ꯆꯞ ꯃꯥꯟꯅꯩ
ꯅꯣꯅꯦ
ꯅꯣꯡꯉꯜꯂ ꯀꯥꯟꯗ ꯑꯗꯨꯝ ꯀꯥꯎ ꯀꯥꯎꯔꯛ ꯒ ꯐꯃꯨꯡꯗ ꯏꯇꯥꯟꯇ ꯀꯥꯎꯔꯒ ꯂꯩꯔꯝꯒꯅꯤ
ꯑꯗꯨꯅꯦ ꯅꯅꯥꯎ ꯅꯨꯄꯥ ꯀꯥꯎꯔꯗꯅꯀꯣ ꯁꯣꯏꯔꯒ
ꯑꯃꯨꯛ ꯍꯣꯁꯄꯤꯇꯥꯜꯗ ꯑꯃꯨꯛ ꯅꯕ ꯇꯥꯕ
ꯎꯝ
ꯅꯪ ꯑꯥ ꯅꯣꯏ ꯃꯤ ꯑꯗꯨꯝ ꯎꯝ ꯍꯥ ꯅꯣꯏ ꯃꯁꯦꯟꯗ ꯃꯤ ꯌꯥꯝꯕ꯭ꯔꯣ ꯕꯣꯜ ꯌꯦꯡꯕꯗꯣ
ꯑꯁ ꯌꯥꯝꯃꯤ ꯍꯅꯨꯕꯤꯈꯣꯏꯁꯨ ꯌꯥꯎꯋꯦ ꯑꯍꯟꯁꯨ ꯌꯥꯎꯋꯦ ꯑꯉꯥꯡꯁꯨ ꯌꯥꯎꯋꯦ ꯑꯗꯨꯕꯨꯀꯣ ꯃꯣꯏ ꯃꯁꯥ ꯃꯁꯥ ꯇꯤꯚꯤ ꯐꯣꯟꯗ ꯌꯦꯡꯒꯟꯕꯒꯤ ꯃꯤꯗꯤ ꯄꯛ ꯌꯥꯝꯕꯗꯤ ꯇꯧꯗꯦ ꯍꯥꯟꯅ
ꯎꯝ ꯑꯗꯨ ꯑꯣꯢꯔꯁꯨ ꯐꯣꯟꯗ ꯐꯣꯟ ꯑꯩꯗꯤ ꯇꯤꯚꯤꯗꯅꯗꯤ ꯍꯦꯟꯅ ꯅꯨꯡꯉꯥꯏꯌꯦ ꯃꯤ ꯃꯌꯥꯝ ꯄꯨꯜꯂꯒ ꯃꯥ ꯃꯟ ꯃꯁꯥ ꯃꯁꯥꯅ ꯁꯞꯄꯣꯔꯠ ꯇꯥꯕꯁꯤꯡꯅ ꯗꯨꯝ ꯇꯥꯎꯔꯒ ꯂꯥꯎꯔꯒ ꯂꯥꯏꯕꯅꯦ ꯑꯩꯗꯤ ꯗꯨꯅ ꯍꯦꯟꯅ ꯅꯨꯡꯉꯥꯏꯌꯦ
ꯉꯔꯥꯡꯁꯦ ꯁꯨꯃꯥꯏꯅ ꯇꯧꯕ ꯕ꯭ꯔꯁ ꯑꯦ ꯕ꯭ꯔꯥꯖꯤꯜ ꯈꯣꯏꯗꯣ ꯔꯦꯁꯦꯁ ꯃꯃꯥꯡꯗ ꯒꯣꯜ ꯆꯪꯗꯦꯗꯅ ꯕ꯭ꯔꯥꯖꯤꯜꯒꯤ ꯁꯞ ꯄꯣꯠꯁꯦ ꯃꯤ ꯑꯅꯤ ꯌꯥꯎꯋꯦꯕꯀꯣ
ꯎꯝ
ꯑꯩꯈꯣꯏꯁꯦ ꯖꯄꯥꯟꯁꯦ ꯌꯥꯝ ꯅꯨꯡꯁꯤꯕꯤꯕꯀꯣ ꯑꯦꯁꯤꯌꯥꯟꯁꯨ ꯑꯣꯏꯕ ꯄ꯭ꯂꯁ ꯃꯣꯏꯁꯦ ꯗꯨꯝ ꯋꯥꯔꯜꯗ ꯀꯞ ꯂꯧꯔꯛꯇ꯭ꯔꯤꯅ ꯑꯗꯨꯒꯤ ꯅꯨꯡꯁꯤꯕꯒꯤ ꯗꯨꯝ ꯅꯨꯡꯁꯤꯕꯒꯤꯅꯦꯕ ꯑꯗꯨꯒꯤ ꯁꯞ ꯄꯣꯠ ꯇꯧꯕꯤꯕꯅꯦꯕ ꯑꯗꯣ ꯑꯅꯤꯁꯨ ꯌꯦꯡ ꯌꯦꯡꯂꯒ ꯃꯣꯏꯕꯥꯅꯤꯁꯨ ꯖꯄꯥꯟ ꯁꯞꯄꯣꯔꯠ ꯇꯧꯌꯦ
ꯑꯩꯒꯤ ꯃꯔꯨꯞ ꯅꯨꯨꯕꯤꯗꯣ ꯑꯩꯒ ꯐꯣꯝꯕꯅꯦꯕ ꯑꯁ ꯃꯥꯁꯨ ꯂꯥꯁꯇ ꯍꯣꯔꯦꯟꯗꯤ ꯑꯁ ꯑꯩꯁꯨ ꯀꯔꯤꯔꯣ ꯑꯩ ꯀꯅꯥ ꯁꯞꯄꯣꯔꯠ ꯇꯧꯕ꯭ꯔꯥ ꯑꯩ ꯒ꯭ꯌꯥꯟ ꯇꯥꯔꯛꯇ꯭ꯔꯦ ꯑꯩ ꯃꯊꯟꯗ
ꯖꯄꯥꯟ ꯕ꯭ꯔꯥꯖꯤꯜꯗꯤ ꯍꯥꯏꯕꯗꯤ ꯃꯣꯏꯗꯤ ꯅꯍꯥꯟꯅ ꯋꯥꯔꯜꯗ ꯀꯞ ꯗ ꯑꯥ ꯃꯣꯏꯗꯤ ꯆꯝꯄꯤꯌꯣꯟ ꯑꯗꯨꯝ ꯂꯧꯔꯛꯈ꯭ꯔꯦꯗꯅ ꯑꯗꯨꯢ ꯋꯥꯅꯤ ꯖꯄꯥꯟꯗꯤ ꯉꯁꯤꯅ ꯑꯍꯥꯟꯕꯅꯦꯕ ꯅꯣꯑꯥꯎꯁꯨ ꯆꯪꯕꯁꯦ
ꯎꯝ
ꯗꯨ ꯅꯨꯡꯁꯤꯕꯗꯣ ꯍꯦꯟꯅ ꯅꯨꯡꯁꯤꯌꯦꯗꯅ ꯑꯗꯨꯒ ꯃꯣꯏꯒꯤ ꯀꯣ ꯁꯨ ꯌꯥꯝ ꯀꯟꯂꯒ ꯃꯥꯅ ꯇꯥꯕ ꯌꯥꯕ ꯈꯨꯗꯤꯡ ꯗꯨꯝ ꯇꯥꯎꯏꯗꯅ ꯑꯗꯨꯗꯨꯅ ꯅꯨꯡꯁꯤꯌꯦꯕ ꯑꯗꯨꯒꯤ
ꯍꯣꯏ ꯉꯔꯥꯡ ꯕ꯭ꯔꯥꯖꯤꯜꯒꯤ ꯀꯣꯠꯁꯇꯣ ꯆꯦꯡꯒꯝ ꯆꯤꯛꯄꯗꯣ ꯎꯕ꯭ꯔꯥ
ꯎꯗꯦ
ꯎꯗꯦ ꯑꯩꯗꯤ
ꯑꯩꯈꯣꯏꯅ ꯅꯣꯛꯄꯁꯤ ꯅꯣꯛꯄꯁꯤ ꯗꯨꯒꯤ ꯑꯈꯣꯏ ꯑꯟꯇꯤ ꯈꯣꯏꯅ ꯖꯣꯛ ꯇꯧꯕꯅꯦꯕ ꯑꯁ ꯃꯥꯒꯤ ꯆꯦꯡꯒꯝꯗꯣ ꯑꯊꯨꯝꯕ ꯃꯥꯡꯂꯝꯈ꯭ꯔꯅꯤ ꯀꯣꯖꯤꯛꯁꯦ ꯉꯁꯥꯢꯗꯒꯤ
ꯑꯣꯢꯔꯗꯤ ꯃꯣꯏꯗꯤ ꯕꯣꯜ ꯈꯛ ꯇ ꯑꯗꯨꯏꯅꯤ ꯕꯣꯜ ꯈꯛꯇ ꯑꯗꯨꯝ ꯃꯣꯏꯗꯤ ꯑꯥ ꯐꯨꯠ ꯀꯥꯁ ꯇꯧꯕꯒꯤꯀꯣ ꯑꯗꯨ ꯂꯣꯏ ꯀꯥꯎꯔꯝꯒꯅꯤ ꯆ꯭ꯋꯤꯡꯒꯝ
ꯍꯣꯏ ꯍꯧꯖꯤꯛꯀꯥꯟ ꯕꯣꯜ ꯌꯦꯡꯕꯁꯤ ꯅꯨꯡꯉꯥꯏꯌꯦꯕ ꯑꯆꯥꯄꯣꯠꯀꯨꯝꯕ ꯁꯥꯒꯨꯝꯕ ꯃꯤꯠ ꯕ ꯑꯗꯨꯒ ꯀꯃꯥ ꯃꯦꯒꯤꯒꯨꯝꯕ ꯌꯦꯔꯨꯝꯒꯨꯝꯕ ꯊꯣꯡꯔꯒ ꯑꯩꯈꯣꯏ ꯄꯨꯟꯅ ꯄꯨꯟꯅ ꯆꯥꯒꯟꯕꯅꯦꯕ
ꯐ꯭ꯔꯦꯁꯃꯦꯟꯒꯣ
ꯌꯣꯢ ꯔꯤꯐ꯭ꯔꯦꯁꯃꯦꯟ
ꯔꯤꯐ꯭ꯔꯦꯁꯃꯦꯟ ꯗꯨꯅ ꯍꯦꯟꯅ ꯅꯨꯡꯉꯥꯏꯕꯅꯤꯗ ꯃꯤꯌꯥꯝ ꯄꯨꯜꯂꯒ ꯃꯁꯥ ꯃꯁꯥꯅ ꯁꯞꯄꯣꯔꯠ ꯇꯥꯎꯕꯗꯣ ꯂꯥꯎꯔꯒ ꯂꯥꯏꯕꯗꯣ
ꯎꯝ
ꯑꯗꯨ ꯐꯨꯠꯕꯣꯜꯒꯤ ꯚꯥꯏꯖꯁꯅꯦ
ꯍꯣꯏ
ꯅꯣꯢꯗꯒꯤꯗꯤ ꯍꯦꯟꯅ ꯅꯨꯡꯉꯥꯏꯕ ꯂꯩꯔꯔꯣꯏ
ꯎꯝ ꯉꯁꯥꯏ ꯏꯆꯦ ꯑꯃ ꯄ꯭ꯔꯣꯇꯨꯒꯜꯒꯤ ꯐꯦꯟꯅꯦꯕ ꯃꯥꯅ ꯁꯤꯁꯥꯅꯣꯒꯤꯀꯣ ꯐꯣꯟ ꯇꯧꯔꯛꯑꯦ ꯑꯗꯨ ꯉꯥꯡꯅꯩꯌꯦ ꯃꯥꯅꯥ ꯑꯩꯁꯦꯀꯣ ꯂꯥꯏꯛ ꯐꯦꯟꯁꯈꯣꯏꯁꯨ ꯂꯥꯏꯛ ꯗꯤꯁꯀ꯭ꯔꯤꯃꯤꯅꯦꯁꯟ ꯌꯥꯝ ꯂꯩꯌꯦꯅ ꯃꯦꯁꯤ ꯐꯦꯟ ꯑꯣꯏꯔꯗꯤ ꯃꯥꯡꯉꯣꯟꯗ ꯊꯤꯅ ꯍꯥꯏꯕꯒꯨꯝꯕ ꯂꯩꯌꯦꯅꯥ ꯑꯗꯣ ꯃꯥꯁꯦ ꯔꯣꯅꯥꯜꯗꯣ ꯐꯦꯟ ꯑꯣꯏꯕꯅꯤꯅꯦ ꯃꯦꯁꯤꯒꯤ ꯊꯤ ꯍꯥꯏꯕ ꯔꯣꯅꯥꯜꯗꯣꯍꯣꯏꯗ ꯊꯤ ꯍꯥꯏꯕ ꯃꯤꯈꯣꯏ ꯎꯈ꯭ꯔꯥꯕ ꯃꯥꯜꯂꯦ ꯁꯇꯦꯇꯁꯇ ꯋꯥꯈꯟ ꯅꯨꯡꯉꯥꯏ ꯇꯔ꯭ꯒꯥ ꯉꯥꯡ ꯂꯩ ꯔꯣꯅꯥꯜꯗꯣꯗꯣ ꯃꯥꯗꯣ ꯌꯥꯝ ꯐꯥꯕꯅꯦ ꯇꯥꯠꯇꯨꯁꯨ ꯌꯦꯛꯇꯕꯅꯦ ꯒꯥꯏꯅ ꯑꯗꯒꯤ ꯍꯣꯏ ꯐꯥꯕꯅꯦ ꯐꯥꯕꯅꯦ ꯍꯥꯏꯌꯦ ꯑꯩꯁꯦ
ꯃꯣꯏꯗꯤ ꯀꯩꯗꯧꯉꯩ ꯁꯥꯟꯅꯒꯦꯔꯀꯣ ꯑꯗꯨꯈꯣꯏꯗꯣ
ꯄ꯭ꯔꯣꯇꯨꯒꯜꯔꯣ ꯃꯣꯏꯁꯦ ꯀꯥꯎꯔꯦ ꯑꯩ ꯑꯗꯨꯁꯨ ꯅꯨꯡꯉꯥꯏꯅꯤ ꯑꯗꯨꯒꯤ ꯅꯨꯃꯤꯠꯇ
ꯃꯣꯏꯁꯦ ꯍꯤꯡꯗꯤ ꯍꯤꯡ
ꯑꯥ ꯄꯣꯔꯇꯨꯒꯜꯒ ꯀ꯭ꯔꯣꯁꯤꯌꯥꯒ ꯀꯣ ꯃꯣꯏ ꯑꯅꯤ ꯁꯥꯟꯅꯔꯅꯤ ꯑꯁ ꯌꯦꯡꯕꯗ ꯑꯩꯗꯤ ꯀ꯭ꯔꯣꯁꯤꯌꯥꯅꯦ ꯇꯨ ꯑꯣꯢꯔꯁꯨ ꯔꯣꯅꯦꯜꯗꯣꯗꯤ ꯅꯨꯡꯁꯤꯕꯤꯁꯨ ꯅꯨꯡꯁꯤꯌꯦꯗ
ꯍꯣꯏ ꯅꯨꯡꯁꯤꯕꯤꯌꯦ ꯃꯥꯗꯣ ꯋꯥꯔꯜꯗ ꯀꯞ ꯀꯞ ꯄꯥꯏꯗ꯭ꯔꯤ ꯍꯥꯏꯌꯦ
ꯇꯥꯝꯅ ꯍꯧꯖꯤꯛ ꯐꯥꯎ ꯍꯣꯏ ꯐꯥꯡꯗ꯭ꯔꯤꯗꯨꯐꯥꯎ ꯑꯗꯨꯒ ꯃꯥꯗꯤ ꯀꯥꯟꯅ ꯁꯥꯟꯅꯔꯒ ꯑꯗꯨꯝ ꯅꯨꯡꯁꯤꯕ ꯐꯥꯎꯋꯦꯗ ꯃꯥꯁꯨ ꯆꯍꯤꯁꯨ ꯌꯥꯝꯃꯦ
ꯑꯗꯨꯅꯦ ꯑꯍꯟ ꯑꯣꯏꯁꯤꯜꯂꯛꯈ꯭ꯔꯦ ꯂꯧꯁꯨ ꯂꯧꯍꯟꯅꯤꯡꯉꯦ ꯃꯔꯝ ꯈꯜꯂꯗꯤꯀꯣ
ꯑꯗꯨꯒꯤꯅꯦ
ꯑꯥꯔꯖꯦꯟꯇꯤꯅꯥ ꯍꯣꯏꯗꯤ ꯂꯧꯒ꯭ꯔꯦꯕ
ꯎꯝ ꯄ꯭ꯔꯣꯇꯨꯒꯥꯜꯗꯤ
ꯔꯣꯅꯦꯜꯗꯣ ꯁꯅꯥꯔꯗꯤ ꯈꯔ ꯈꯤꯇꯪ ꯃꯣꯏ ꯁꯟꯅꯥꯕꯗꯣ ꯈꯔ ꯅꯨꯡꯉꯥꯏꯅꯤ ꯃꯥ ꯂꯧꯊꯣꯛꯑꯗꯤ ꯀꯣ
ꯎꯝ
ꯃꯥꯁꯦ ꯌꯥꯗ꯭ꯔꯦꯕ ꯁꯇ꯭ꯔꯥꯏꯀꯔꯗꯗꯤ ꯑꯗꯨꯝ ꯊꯝꯕ ꯗꯨꯒ ꯃꯥꯁꯦ ꯆꯥꯟꯕꯁꯨ ꯍꯥꯏꯇ꯭ꯔꯦ ꯍꯧꯖꯤꯛꯀꯥꯟꯁꯦ ꯉꯥꯡꯁꯤꯡꯅ ꯍꯦꯟꯅ ꯍꯩꯈ꯭ꯔꯦꯕ ꯃꯉꯣꯟꯗꯒꯤ
ꯍꯣꯏ ꯑꯗꯨ ꯅꯨꯄꯥ ꯍꯣꯏꯒ ꯂꯩꯔꯗꯤ ꯑꯗꯨꯝ ꯑꯁꯨꯃꯥꯏꯅ ꯁꯣꯟꯈ꯭ꯔꯦ ꯍꯥꯏꯕꯗꯤ ꯈꯪꯕꯅꯦ ꯃꯣꯏꯗꯤ ꯑꯗꯨꯝ ꯐꯨꯠꯕꯣꯜ ꯅꯪꯁꯨ ꯃꯤꯉꯣꯟꯗꯒꯤ ꯇꯥꯒꯗꯕ ꯃꯥꯜꯂꯤ ꯍꯧꯖꯤꯛꯀꯤꯗꯣ
ꯀꯔꯤ
ꯃꯥ ꯁꯣꯟꯈ꯭ꯔꯦ ꯍꯥꯏꯕꯗꯣ
ꯗꯨꯝ ꯌꯦꯡꯔꯀꯥꯟꯗ ꯎꯏꯌꯦꯗꯅꯥ ꯃꯥꯁꯨ ꯆꯦꯟꯕꯁꯨ ꯉꯥꯝꯗ꯭ꯔꯦ ꯍꯧꯖꯤꯛꯁꯦ
ꯑꯦ
ꯃꯣꯏꯒꯤ ꯖꯨꯅꯤꯌꯔꯁꯤꯡꯅꯀꯣ ꯃꯣꯏꯒꯤ ꯑꯉꯥꯡꯁꯤꯡꯅ ꯍꯦꯟꯒ꯭ꯔꯦꯕ ꯃꯥ ꯆꯦꯟꯕ ꯀꯥꯟꯗ ꯃꯥ ꯃꯁꯥ ꯌꯥꯝꯅ ꯄꯨꯕ ꯉꯝꯗꯕꯒꯨꯝ ꯑꯗꯨꯝ ꯇꯥꯎꯋꯤꯗꯅ ꯗꯣ ꯅꯨꯡꯁꯤꯕꯗꯤ ꯅꯨꯡꯁꯤꯌꯦ ꯑꯗꯨꯒꯤꯅꯤ ꯃꯥꯖꯦ ꯃꯤꯅꯨꯡꯁꯤꯁꯨ ꯐꯪꯉꯦꯗꯅ ꯃꯤꯗ ꯌꯥꯝꯅ ꯄꯩꯁꯥ ꯃꯥꯒꯤ ꯚꯦꯂꯤꯟꯗꯤꯌꯣꯔ ꯐꯥꯎ ꯄꯤ ꯄꯤꯕꯅꯦꯕ ꯃꯥꯗꯤ
ꯎꯝ
ꯅꯨꯡꯁꯤꯌꯦ
ꯎꯝ ꯅꯨꯡꯁꯤ ꯅꯨꯡꯁꯤꯀꯣ ꯍꯣꯢ ꯁꯦꯡꯕ
ꯎꯝ
ꯑꯁ ꯋ꯭ꯥꯔꯜꯗ ꯀꯞ
ꯌꯦꯡꯕꯗꯤ ꯅꯨꯡꯉꯥꯏꯌꯦ ꯇꯨꯝꯗꯤ ꯄꯖꯥꯅ ꯇꯨꯝꯗ꯭ꯔꯦ
ꯅꯒꯤ ꯃꯤꯠꯇꯣ ꯈꯔ ꯃꯨꯕ ꯈꯔ
ꯑꯥ ꯐꯥꯗꯣꯢꯕꯥꯢ ꯉꯁꯤꯅ ꯍꯦꯟꯅ ꯇꯧꯋꯦ
ꯑꯦ
ꯋꯥꯥꯜ ꯀꯥꯞ ꯂꯣꯏꯕ ꯐꯥꯎꯗꯤ ꯁꯨꯃꯥꯏꯅ ꯇꯥꯎꯒꯗꯧ ꯈꯪꯕ ꯇꯥꯔꯦ
ꯌꯦꯡꯅꯁꯦ ꯌꯦꯡꯔꯁꯦ ꯑꯗꯨ ꯋꯥꯔꯜ ꯀꯞ ꯂꯣꯏꯔꯒ ꯒ꯭ꯂꯣ ꯑꯞ ꯁꯨ ꯀꯥꯕ꯭ꯔꯥ
ꯑꯗꯨꯅꯤ
ꯑꯗꯨꯗꯤꯒꯣ ꯕꯥꯏ
ꯎꯝ ꯅꯣꯏ ꯑꯣ ꯐꯥꯔꯦ